ꯍꯂꯣ ꯍꯝ ꯀꯩꯗꯧꯔꯤꯒꯦ
ꯐꯝꯔꯒꯥ ꯂꯩꯌꯦ
ꯀꯥꯅꯥ ꯀꯥꯅꯥ
ꯏꯊꯟꯗ
ꯀꯩ ꯏꯟꯁꯥꯡ ꯊꯣꯡꯒꯦ
ꯉꯁꯤ ꯀꯣꯕꯤꯒ ꯈꯥꯃꯦꯟ ꯊꯣꯡꯉꯦ
ꯑꯁ ꯑꯍꯥꯎꯕ ꯏꯟꯁꯥꯡꯅꯤꯅꯦ ꯑꯗꯨꯗꯤ
ꯅꯪꯗꯤ ꯍꯥ ꯑꯩꯅ ꯊꯣꯡꯗꯦ ꯑꯩ ꯏꯆꯦꯅ ꯊꯣꯡꯕꯅꯦ
ꯑꯩꯅ ꯊꯣ ꯍꯣꯏ ꯑꯩꯅ ꯊꯣꯡꯔꯗꯤ ꯍꯥꯎꯇꯕ ꯃꯍꯥꯎ ꯇꯣꯉꯥꯟꯕ
ꯑꯗꯨꯅ ꯑꯩ ꯊꯣꯡꯗꯦ
ꯅꯆꯦ ꯂꯩꯔꯝꯕꯒꯤ ꯑꯣꯏꯔꯝꯒꯅꯤ ꯅꯪꯗꯣ
ꯎꯝ ꯑꯥꯎ ꯑꯩ ꯑꯗꯨꯝ ꯍꯥꯏꯕꯅꯦ ꯅꯪ ꯅꯪ ꯏꯟꯖꯥꯡ ꯊꯣꯡꯉꯣ ꯑꯩ ꯆꯥꯛ ꯊꯣꯡꯒꯦ
ꯑꯩꯅ ꯏꯟꯁꯥꯡ ꯊꯣꯡꯕ ꯃꯍꯥꯎ ꯇꯣꯡꯉꯥꯜꯂꯦ ꯅꯪꯅ ꯊꯣꯡꯕ ꯇꯣꯡꯉꯥꯜꯂꯦ ꯅꯪꯅ ꯊꯣꯡꯕꯅ ꯍꯥꯎꯋꯦ ꯑꯩꯅ ꯍꯥꯏꯕ
ꯑꯁꯦꯡꯕꯅꯦ
ꯑ ꯅꯆꯦ ꯌꯌꯦ ꯅꯆꯦ ꯌꯥꯝꯕꯅꯤꯅꯀꯣ ꯅꯪꯗꯤ ꯅꯣꯏ ꯌꯨꯝꯗ ꯁꯨ ꯅꯆꯦ ꯌꯥꯝꯂꯛꯏ ꯅꯣꯏ ꯅꯨꯄꯥ ꯌꯨꯝꯗꯁꯨ ꯅꯣꯏ ꯅꯨꯄꯤ ꯌꯥꯝ ꯂꯩꯕꯅꯤꯅ ꯅꯨꯡꯉꯥꯏꯅꯦ
ꯍꯨꯝ ꯅꯨꯡꯉꯥꯏꯌꯦ ꯑꯃꯔꯣꯝꯗ ꯍꯥꯏꯔꯗꯤ ꯅꯨꯡꯉꯥꯏꯌꯦ ꯑꯃꯔꯣꯝꯗ ꯍꯥꯏꯔ ꯔꯤ ꯅꯨꯡꯉꯥꯏ ꯅꯨꯡꯉꯥꯏꯇꯦ
ꯑꯦ
ꯎꯝ ꯈꯪꯗꯦ ꯅꯪꯗꯤ ꯀꯅꯥ ꯀꯅꯥ ꯂꯩꯕ꯭ꯔꯣ
ꯏꯅꯥꯎ ꯅꯨꯄꯤꯒ ꯂꯩ
ꯑꯣ ꯑꯣ ꯅꯨꯡꯉꯥꯏꯌꯦꯅꯦ
ꯎꯝ ꯎꯝ
ꯅꯅꯥꯎꯅꯨꯄꯤꯁꯨ ꯁꯨꯇꯤꯅꯦꯅ
ꯑꯥꯎ ꯃꯣꯏ ꯑꯃꯨꯛ ꯀꯥꯕ ꯍꯧꯔꯅꯤ
ꯑꯣ ꯀ꯭ꯂꯥꯁ ꯁꯚꯦꯟ ꯑꯩꯠ ꯑꯩꯠꯅꯤꯀꯣ
ꯑꯥ
ꯑꯁ ꯌꯥꯝꯃꯦꯍꯦ ꯀ꯭ꯂꯥꯁ ꯇꯦꯟ ꯌꯧꯒꯗꯧꯔꯦꯍꯦ
ꯃꯃꯤꯡꯒꯤꯅꯦ
ꯃ ꯃꯃꯤꯡꯒꯤꯁꯨ ꯑꯗꯨꯝ ꯌꯧꯔꯗꯤ ꯌꯥꯏ
ꯎꯝ ꯑꯗꯨꯅꯦ ꯑꯩꯈꯣꯏꯅ ꯈꯟꯕꯁꯨ
ꯑꯁ ꯅꯅꯥꯎꯅꯨꯄꯤꯗꯣ ꯌꯥꯝ ꯐꯩꯌꯦ ꯑꯩ ꯁ꯭ꯀꯨꯜ ꯆꯠꯂꯔꯣꯏ ꯑꯗꯨ ꯇꯧꯔꯣꯏ ꯁꯨꯞ ꯍꯥꯏ ꯍꯥꯏꯗꯕꯗꯣ ꯑꯗꯨꯝ ꯆꯠꯄꯗꯣ ꯑꯩꯗꯤ ꯈꯜꯂꯒ ꯍꯔꯥꯎꯋꯦ
ꯎꯝ ꯑꯗꯨꯒꯨꯝꯕꯗꯤ ꯍꯥꯏ ꯍꯥꯏꯗꯦ ꯅꯥꯔꯁꯨ ꯀꯣ ꯑ ꯅꯥꯔꯁꯨ ꯎꯝ ꯁ꯭ꯀꯨꯜ ꯆꯅꯤꯡꯉꯥꯏ ꯇꯜꯂꯦ ꯑꯗꯣ ꯍꯥꯏꯗꯕꯗꯣ ꯅꯥꯔꯁꯨ ꯑꯗꯨꯝ ꯆꯠꯆꯒꯅꯤ ꯍꯥꯏꯅꯦ
ꯑꯁ ꯁ꯭ꯀꯨꯜꯗꯅ ꯅꯨꯡꯉꯥꯏ ꯍꯥꯏꯕꯗꯣ
ꯑꯥ ꯌꯨꯝꯗ ꯂꯩꯔꯗꯤ ꯅꯨꯡꯉꯥꯏꯇꯦ ꯍꯥꯏꯌꯦ ꯍꯣꯏ
ꯑꯣ
ꯎꯝ ꯐꯔꯦ ꯑꯗꯨ ꯑꯣꯏꯅ ꯃꯤ ꯑꯇꯣꯞꯄ ꯑꯣꯏꯔꯗꯤ ꯑꯩ ꯑꯩ ꯆꯠꯂꯔꯣꯏ ꯇꯜꯂꯦ ꯑꯩ ꯑꯗꯨꯝ ꯏꯛꯅ ꯑꯗꯨꯝ ꯍꯥꯏꯒꯅꯤꯕ ꯃꯥꯗꯤ ꯑꯗꯨꯝ ꯍꯥꯏꯗꯦꯕ ꯕꯥꯝ ꯐꯩꯌꯦ
ꯕꯗꯤ ꯍꯥꯏꯗ꯭ꯔꯦ ꯃꯥꯗꯤ
ꯎꯝ
ꯁ꯭ꯀꯨꯜꯗꯗꯤ ꯃꯔꯨꯞ ꯌꯥꯝꯕꯅꯤꯅꯀꯣ
ꯍꯣꯏ
ꯆꯠꯄ ꯅꯨꯡꯉꯥꯏꯕ ꯖꯥꯠꯅꯤꯗ
ꯎꯝ ꯅꯪ ꯉꯁꯤ ꯐꯤ ꯁꯨꯗꯦ
ꯁꯨꯌꯦ ꯍꯧꯖꯤꯛ ꯍꯧ
ꯎꯝ
ꯒꯦꯅ ꯇꯧꯕꯅꯦ
ꯑꯣ ꯀꯔꯤ ꯐꯤꯅꯣ
ꯀꯣꯏ ꯖꯒꯣꯏ ꯁꯥꯕꯒꯤ ꯐꯤꯗꯨꯅꯦ
ꯑꯣ ꯍꯣꯏ ꯑꯩꯒꯤꯁꯨ ꯑꯃ ꯁꯥꯔꯝꯃꯅꯦ
ꯂꯪꯖꯤꯟ
ꯂꯪꯖꯤꯡ
ꯍꯧ ꯍꯧꯖꯤꯛ ꯍꯧꯖꯤꯛ ꯍꯧꯖꯤꯛ ꯍꯧꯖꯤꯛ ꯍꯥꯏꯕ ꯅꯠꯇꯦ ꯑꯩ ꯑꯩ ꯍꯥꯏꯔꯛꯀꯦ
ꯅꯪ ꯁꯕ ꯍꯩꯕꯅꯤꯅ ꯎꯝ
ꯑꯩ ꯑꯩ ꯁꯥꯕ ꯍꯥꯏꯕꯁꯨ ꯑꯁꯤꯗꯗꯤ ꯁꯥꯕ ꯌꯥꯗꯦꯗꯅ ꯎꯄꯥꯏ ꯂꯩꯇꯦ ꯁꯥꯕꯁꯨ ꯌꯥꯏ ꯁꯥꯒꯦ ꯇꯧꯔꯁꯨ ꯑꯗꯨ ꯑꯣꯏꯔꯁꯨ ꯏꯊꯟꯇ ꯎꯝ ꯑꯗꯨꯝ ꯇꯧꯕ ꯌꯥꯗꯦꯕ ꯀꯔꯤ ꯀꯔꯤꯅꯣ ꯑꯗꯨꯝ ꯊꯕꯛ ꯑꯃ ꯇꯧꯔꯕ ꯑꯃ ꯇꯧ ꯇꯧꯔꯗꯤ ꯑꯁꯤ ꯇꯧꯕ ꯌꯥꯔꯣꯏꯕ
ꯎꯝ ꯑ ꯁꯪꯕ ꯀꯥꯟꯗ ꯁꯥꯕꯤꯒꯦ
ꯎꯝ ꯅꯪ ꯅꯪ ꯅꯪꯅ ꯌꯨꯝ ꯍꯣꯡꯕ ꯀꯥꯟꯗꯒꯤ ꯇꯧ ꯅꯪꯒꯤ ꯌꯨꯝ ꯅꯪ
ꯑꯩꯒꯤ ꯌꯨꯝ ꯑꯁꯦꯡꯕꯗ ꯆꯠ ꯆꯠꯄ ꯃꯇꯝꯗ ꯁꯥꯕꯤꯌꯣ ꯍꯥꯏꯕ꯭ꯔꯣ
ꯑꯍꯣꯏ ꯍꯣꯏ ꯑꯗꯨꯝ ꯍꯥꯏꯕꯅꯦ ꯑꯩꯗꯤ ꯑ
ꯁꯕꯤꯒꯦ ꯑꯗꯨꯗꯤ
ꯎꯝ ꯑꯗꯨ ꯑꯗꯨ ꯃꯇꯝꯗꯒꯤ ꯅꯪꯁꯨ ꯊꯕꯛ ꯁꯪꯒꯅꯤꯅ ꯅꯪꯒꯤ ꯌꯨꯝ ꯑꯁꯦꯡꯕꯅꯤꯅ ꯍꯥ
ꯑꯌꯥ
ꯍꯧꯖꯤꯛꯇꯤ ꯑꯣꯗꯔ ꯌꯥꯝ ꯂꯩꯔꯝꯒꯅꯤ ꯍꯧꯖꯤꯛꯇꯤ ꯑꯣꯗꯔ ꯌꯥꯝ ꯂꯩꯔ ꯎꯝ ꯍꯧꯖꯤꯛꯇꯤ ꯑꯣꯗꯔ ꯌꯥꯝ ꯂꯩꯔꯝꯕꯅꯤꯅ ꯑꯩꯒꯤ ꯑꯩꯒꯤ ꯇꯧꯕ ꯌꯥꯔꯣꯏꯕ
ꯌꯥꯏꯗ ꯁꯡꯔꯗꯤ
ꯑꯩꯅ ꯍꯥꯏꯕꯗꯣ ꯑꯩꯅ ꯑꯗꯨꯝ ꯍꯥꯏꯕ ꯑꯩꯈꯣꯏ ꯅꯨꯄꯤ ꯃꯔꯨꯞ ꯑꯃꯗꯣ
ꯑꯎ
ꯏꯕꯥꯅꯤꯒꯤꯗꯣ ꯑꯩꯅ ꯅꯕꯥꯅꯤ ꯑꯩꯉꯣꯟꯗ ꯅꯪ ꯑꯉꯥꯡ ꯂꯩꯌꯣ ꯑꯥ ꯂꯩꯇꯕ꯭ꯔꯣ ꯍꯣꯏ ꯂꯩꯇꯦ ꯂꯩꯈ꯭ꯔꯣꯅꯦ ꯍꯥꯏꯕ ꯑꯗ ꯑꯩꯅ ꯅꯕꯥꯅꯤꯒ ꯑꯩꯒ ꯂꯩꯃꯤꯟꯅꯒꯅꯤ ꯑꯩꯅ ꯍꯥꯏꯕ
ꯑꯥ
ꯑꯁ ꯃꯪꯐꯥꯎ ꯃꯥꯟꯗ꯭ꯔꯤ ꯑꯩ ꯑꯗꯨꯝ ꯍꯥꯏꯒꯅꯨꯍꯦ ꯅꯪ ꯍꯥꯟꯂꯣ ꯍꯥꯏꯕ
ꯑꯩꯅ ꯅꯪꯉꯣꯟꯗ ꯍꯥꯏꯔꯒ ꯑꯁꯤꯒ ꯑꯩ ꯂꯩꯃꯤꯟ ꯑꯥ ꯑꯥ ꯀꯔꯤ ꯍꯥꯏꯁꯤꯔꯥ ꯄꯣꯛ ꯑꯥ ꯊꯥꯗꯣ ꯑꯗꯨꯝ ꯆꯝꯅ ꯑꯩꯅ ꯑ ꯍꯧꯒꯅꯤ ꯑꯩꯅ ꯍꯥꯏꯕ
ꯃꯥꯗꯣ ꯅꯣꯛꯄꯅꯦ
ꯃꯪꯐꯥꯎ ꯃꯟꯗꯦꯗ ꯑꯗꯨꯒꯨꯝꯕꯗꯤ ꯑꯥ
ꯇꯣꯏꯅ ꯅꯪꯕꯨ ꯎꯝ ꯀꯣꯜ ꯇꯧꯔꯒ ꯀꯔꯤ ꯀꯔꯤ ꯇꯧꯕ꯭ꯔꯥ ꯅꯨꯡꯉꯥꯏꯔꯤꯕ꯭ꯔꯣ ꯑꯗꯨꯝ ꯍꯪꯕꯅꯦ ꯃꯥ ꯃꯥꯁꯨ ꯑ ꯑꯗꯨꯝ ꯍꯥꯏꯌꯦ ꯑꯩꯅ ꯍꯣꯏ ꯍꯧꯖꯤꯛ ꯑꯩꯅ ꯇꯧꯕ ꯀꯥꯟꯗ ꯈꯪꯗꯦ ꯃꯥ ꯕ꯭ꯌꯨ ꯖꯤ ꯒꯨꯝꯕ ꯈꯪꯗꯦ ꯕ꯭ꯌꯨꯖꯤ ꯇꯧꯕꯖꯥꯠꯂ ꯈꯪꯗꯦ ꯄꯥꯏꯈꯠꯁꯨ ꯄꯥꯏꯈꯠꯇꯦ ꯑꯩꯅ ꯍꯥꯏꯕ ꯍꯣꯏ ꯑꯗꯨꯝ ꯇꯧꯔꯝꯒꯅꯤ ꯑꯗꯨ ꯑꯣꯏꯔꯁꯨ ꯈꯔ ꯈꯔ
ꯑꯩꯈꯣꯏꯅꯤ ꯑ ꯐꯥꯎꯅꯔꯁꯨ ꯀꯣ ꯃꯤ ꯌꯥꯝꯕꯅꯤꯅ ꯑꯁꯤꯒꯨꯝꯕ ꯋꯥꯔꯤꯗꯣ ꯁꯥꯕ ꯁꯪ ꯁꯪꯗꯤꯉꯦ ꯁꯪꯉꯦ ꯑꯗꯨꯕꯨ
ꯎꯝ
ꯋꯥꯔꯤ ꯁꯥꯔꯤꯉꯩꯗꯣ
ꯎꯝ ꯑꯥꯎ ꯑꯗꯨꯅꯦ ꯑꯩꯅ ꯑ ꯑꯩꯅ ꯑ ꯌꯥꯒꯅꯤ ꯃꯕꯥꯟꯅꯤꯗꯤ ꯐꯔꯦ ꯑꯩꯅ ꯍꯥꯏꯕꯅꯦ ꯑꯗꯨꯝ ꯌꯥꯅꯤꯉꯥꯏ ꯇꯧ ꯇꯧꯁꯥꯅꯨ ꯑꯩꯅ ꯍꯥꯏꯕ ꯈꯪꯅꯤꯅꯦ ꯅꯨꯄꯤꯗꯣ ꯑꯉꯥꯡꯒꯤ ꯇꯥꯏꯞꯇ ꯋꯥꯈꯟꯗꯣ ꯑꯗꯨꯝ ꯇꯧ ꯇꯧꯕ ꯃꯥꯜꯂꯦ ꯃꯥꯅ ꯍꯥꯏꯕ
ꯑꯗꯨ ꯍꯥꯏꯕ ꯑꯩꯅ ꯍꯦ ꯑꯗꯨꯝ ꯇꯧꯕ ꯍꯧꯅꯗꯦ ꯃꯥꯗꯤ ꯀꯔꯤꯔꯥ ꯃꯇꯝ ꯃꯥꯇꯝꯅꯅꯦ ꯍꯧꯖꯤꯛ ꯑꯉꯥꯡꯒꯤ ꯃꯇꯝ ꯅꯠꯇꯦ ꯑꯩꯅ ꯍꯥꯏꯕ
ꯑ ꯅꯣꯏ ꯑꯅꯤꯁꯦ ꯑꯩ ꯑꯩꯒꯤ ꯋꯥꯔꯤ ꯈꯛꯇꯪ
ꯎꯝ ꯅꯪꯒꯤ ꯋꯥꯔꯤ ꯉꯥꯡꯉꯦ
ꯎꯝ ꯋꯥꯔꯤ ꯈꯥꯛꯇꯥ ꯁꯥꯕ ꯃꯥꯂꯦꯍꯦ ꯏꯀꯥꯏꯕꯥ ꯏꯀꯥꯏꯕ ꯐꯥꯎꯔꯛꯏꯍꯦ
ꯃꯥꯗꯤ ꯃꯥꯗꯤ ꯍꯣꯏ ꯑ ꯅꯦꯛꯁ ꯏꯌ꯭ꯔꯒꯤ ꯁꯣꯏꯗꯤ ꯁꯣꯏꯗ ꯁꯣꯏꯔꯝꯔꯦꯀꯣ ꯍꯥ ꯏꯕꯥꯟꯅꯤ ꯑꯩꯅ ꯁꯣꯏ ꯁꯣꯏꯕ ꯌꯥꯗꯦ ꯌꯥꯔꯦ ꯃꯇꯝ ꯃꯇꯝ ꯆꯞ ꯆꯥꯔꯦ ꯑꯩꯅ ꯍꯥꯏꯕ
ꯑ
ꯃꯥꯅ ꯑꯩꯅꯁꯨ ꯅꯪꯁꯨ ꯎꯝ ꯇꯧꯅꯤꯡꯉꯥꯏ ꯍ ꯍꯥ ꯀꯩꯔꯣ ꯑꯥ ꯇꯧꯔꯣ ꯑꯩꯅ ꯍꯥꯏꯕ ꯃꯈꯥꯒꯤ ꯃꯈꯥꯒꯤ ꯅꯨꯄꯥꯗꯣ ꯑꯗ ꯍꯥꯏꯕ ꯑꯩꯅ ꯃꯥꯅ ꯏꯕꯥꯅꯤꯒꯤ ꯃꯔꯤ ꯂꯩꯗꯦ ꯍꯥꯏꯕ ꯑꯅ ꯍꯣꯏ ꯅꯕꯥꯅꯤ ꯃꯔꯤ ꯂꯩꯇ꯭ꯔꯁꯨ ꯎꯝ ꯅꯪꯒꯤ ꯑ ꯄꯨꯄꯨ ꯍꯥꯏꯁꯤꯔꯥ ꯅꯪꯒꯤ ꯕꯕꯥ ꯍꯥꯏꯁꯤꯔꯥ ꯅꯨꯄꯥꯒꯤ ꯕꯕꯥꯗꯣ ꯃꯥꯅ ꯂꯣꯏꯅ ꯑ ꯌꯨꯝ ꯑꯅꯤꯃꯛꯀꯤ ꯑ ꯂꯣꯏꯅ ꯎꯝ ꯂꯣꯏꯅꯕꯅꯦ ꯑꯗꯨꯅ ꯃꯇꯝ ꯌꯧꯗꯕꯒꯤ ꯑꯣꯏꯔꯝꯒꯅꯦ ꯅꯕꯥꯅꯤꯒꯤꯗꯣ ꯑꯩꯅ ꯍꯥꯏꯕ
ꯑꯥ
ꯑ ꯈꯪꯗꯦ ꯏꯕꯥꯅꯤꯗꯤ ꯁꯨꯡꯐꯥꯎꯁꯨ ꯐꯥꯎꯅꯥꯗꯦ ꯍꯥꯏꯌꯦ
ꯑꯣ ꯀꯔꯤꯒꯤꯔꯥ ꯈꯪꯗꯦꯗ ꯃꯣꯏꯅꯤꯒꯤ ꯋꯥꯔꯤꯁꯦ
ꯈꯪꯗꯦ ꯑꯣꯏꯔꯗꯤ ꯐꯔꯦ ꯑꯣꯏꯗ꯭ꯔꯗꯤ ꯅꯨꯄꯤꯒꯤꯗꯣ ꯃꯥꯡꯉꯦꯕ ꯅꯨꯡꯁꯤꯌꯦꯕ ꯃꯇꯝꯗꯣ
ꯎꯝ
ꯅꯨꯄꯥꯗꯤ ꯅꯨꯄꯥꯌꯦ ꯎꯝ ꯃꯇꯝ ꯀꯨꯏꯔꯤꯅꯦ ꯑꯁ
ꯀꯨꯏꯔꯦ ꯈꯣꯏꯅꯤ ꯍꯥꯏꯕꯗꯣ
ꯎꯝ ꯑꯩꯈꯣꯏ ꯑꯅꯤ ꯍꯥꯏꯔꯒ ꯅꯨꯡꯉꯥꯏꯗꯕꯒꯤ ꯀꯥꯞꯄꯗꯨ
ꯅꯪꯡꯁꯤꯗ꯭ꯔꯣ
ꯌꯥꯝ ꯅꯨꯡꯁꯤꯌꯦ ꯈꯜꯂꯒ ꯎꯝ
ꯎꯝ ꯃꯇꯝ ꯑꯃꯨꯛ ꯑꯜꯂꯛꯂꯗꯤꯀꯣ
ꯍꯂꯥꯏ ꯃꯇꯝ ꯑꯃ ꯍꯜꯂꯛꯂꯗꯤ ꯑꯩꯁꯨ ꯃꯅꯤꯄꯨꯔꯗ ꯊꯣꯛꯀꯅꯤ
ꯑꯩꯈꯣꯏ ꯅꯨꯡꯉꯥꯏ ꯍꯥꯏꯅ ꯋꯥꯔꯤ ꯁꯥꯔꯒ ꯅꯣꯛ ꯅꯣꯛꯇꯨꯅ ꯂꯩꯔꯝꯒꯅꯤꯀꯣ
ꯑꯗꯨꯅꯦ ꯑ ꯂꯩ ꯁꯟꯗꯦ ꯈꯨꯗꯤꯡ ꯁꯤꯡꯖꯨ ꯆꯥꯔꯒ ꯅꯨꯡꯉꯥꯏꯔꯒ ꯑꯁ
ꯀꯣꯏ ꯆꯠ ꯆꯠꯂꯒ ꯑꯃꯨꯛꯗ ꯆꯠ
ꯎꯝ ꯌꯨꯝ ꯐꯥꯎ ꯍꯟ ꯍꯟꯕ ꯉ ꯌꯨꯝ ꯐꯥꯎ ꯍꯟꯕ
ꯑꯧ
ꯗꯨꯃꯥꯏ ꯆꯠꯄꯗꯣ ꯅꯨꯡꯁꯤꯌꯦ ꯃꯇꯝ ꯃꯇꯝꯅ ꯍꯜꯂꯒꯗꯤ ꯑꯦꯁ ꯃꯄꯣꯛ ꯑꯃꯗꯁꯨ ꯑꯗꯨꯝ ꯇꯧꯔꯅꯤꯀꯣ
ꯑꯥ ꯃꯄꯨ ꯃꯄꯣꯛ ꯑꯃꯗꯁꯨ ꯑꯩꯈꯣꯏ ꯃꯔꯨꯞ ꯑꯣꯏ ꯑꯣꯏꯅꯁꯦ ꯑꯣꯏꯁꯦ ꯎꯝ ꯄꯤꯝ
ꯑꯁꯤ ꯃꯄꯣꯛꯇꯁꯨ ꯌꯥꯝ ꯅꯨꯡꯉꯥꯏꯌꯦ ꯃꯄꯣꯛ ꯑꯃꯗꯁꯨ ꯎꯝ ꯂꯣꯏꯅ ꯃꯔꯨꯞ ꯇꯧꯁꯦ
ꯑꯗꯣ ꯅꯨꯄꯤ ꯑꯃꯗꯣ
ꯃꯤꯔꯣꯟꯅꯦ ꯍꯥꯏꯕꯗꯣ ꯃꯥꯒꯤ ꯃꯥꯒꯤ ꯃꯅꯦꯗꯣ ꯃꯃꯤꯠꯗꯣ ꯅꯨꯡꯉꯥꯏꯇꯦ ꯍꯥꯏꯕ ꯗꯣ ꯃꯤꯠ ꯅꯥꯏ ꯍꯥꯏꯕ ꯑꯣ ꯀꯔꯤꯒꯤꯔ
ꯈꯪ ꯈꯪꯗꯦꯗ ꯑꯩꯈꯣꯏꯅꯦ ꯐꯣꯟ ꯇꯧꯔꯁꯨꯀꯣ ꯎꯝ ꯑꯁꯤꯒꯨꯝꯕ ꯋꯥ ꯍꯥꯏꯅꯤꯡꯉꯥꯏ ꯑꯁ ꯀꯔꯤꯅꯣ ꯈꯪꯗꯦꯗ ꯃꯇꯝ ꯂꯩꯇꯦꯗ ꯏꯀꯥꯏꯗ ꯍꯥꯏꯗꯣꯛꯅꯤꯡꯉꯥꯏ
ꯑꯗꯨꯅꯦ ꯃꯥꯁꯨ ꯃꯤ ꯌꯥꯝ ꯑꯩꯈꯣꯏ ꯑꯩꯈꯣꯏꯗ ꯌꯨꯝꯗ ꯅꯠ ꯇꯦ ꯀꯔꯤꯒꯨꯝꯕ ꯃꯤ ꯂꯥꯛꯑꯦ ꯑꯗꯨꯝ ꯍꯥꯏꯕ ꯑꯗꯨꯝ ꯇꯧꯋꯦ ꯑ ꯍꯣꯏ ꯀꯣꯜꯁꯨ ꯄꯥꯡ ꯄꯥꯡ ꯇꯧꯗꯦꯗ ꯏꯕꯥꯅꯤꯗꯤ
ꯑꯩꯈꯣꯏꯁꯨ ꯇꯧꯗꯦ ꯑꯩꯈꯣꯏꯅꯤꯁꯨ
ꯎꯝ ꯅꯨꯡꯁꯤꯌꯦ
ꯅꯍꯥꯟ ꯃꯥꯅ ꯇꯧꯔꯛꯄꯁꯨ ꯃꯣꯏ ꯌꯨꯝꯗ ꯑꯩꯈꯣꯏ ꯑꯅꯤ ꯇꯧꯕ ꯍꯧꯕ ꯃꯇꯝꯗꯀꯣ ꯃꯣꯏ ꯌꯨꯝ ꯗꯃꯥ ꯎꯝ ꯃꯤ ꯑꯃ ꯂꯥꯛꯄꯒꯤ ꯋꯥꯔꯤ ꯋꯥꯔꯤ ꯁꯥꯟꯅꯕꯗꯣ
ꯎꯝ
ꯑꯩꯅ ꯅꯨꯡꯉꯥꯏꯇꯕꯒꯤ ꯊꯝꯕ꯫
ꯑꯣꯝ ꯑꯁꯦꯡꯕ ꯃꯤ ꯂꯩꯔꯗꯤ ꯋꯥꯔꯤ ꯁꯥ ꯁꯥꯕꯗ ꯅꯨꯡꯉꯥꯏꯗꯦꯅ꯫ ꯅꯪꯒꯤ ꯃꯃꯥ ꯕꯕꯥꯗꯤ ꯂꯧ ꯆꯠꯄ꯭ꯔꯣ? ꯃꯃꯥ ꯕꯥꯕꯥꯗꯤ ꯂꯧ ꯆꯠꯈꯕ꯭ꯔꯣ? ꯍꯜꯂꯣ ꯇꯥꯕ꯭ꯔꯣ ꯍꯜꯂꯣ ꯅꯦꯠ ꯐꯠꯇꯕ꯭ꯔꯣ ꯍꯜꯂꯣ